ꯀꯔꯤ ꯇꯧꯔꯤꯅꯣ
ꯂꯥꯏꯔꯤꯛ ꯏꯔꯤꯑꯦ ꯅꯪ ꯀꯥꯔꯤ ꯇꯧꯔꯤꯅꯣ
ꯑꯩꯗꯤ ꯇꯨꯝꯂꯒ ꯂꯩꯌꯦ
ꯑꯥꯎ
ꯆꯥꯛꯇꯤ ꯆꯥꯈꯕ꯭ꯔꯣ
ꯍꯣꯏ ꯆꯔꯦ
ꯑꯣ ꯀꯔꯤ ꯍꯖꯥꯡ ꯆꯥꯑ
ꯎꯝ ꯐꯤꯁꯗꯥ
ꯑꯣ ꯍꯥꯎꯔꯝꯅꯤꯍꯦ
ꯍꯣꯏ
ꯀꯅꯥ ꯀꯅꯥ ꯂꯩꯔꯤꯅꯣ ꯍꯧꯖꯤꯛ
ꯑꯣ ꯏꯃꯥ ꯏꯄꯥ ꯆꯤꯆꯦ ꯂꯩꯌꯦ
ꯑꯣ ꯑꯗꯨꯗꯤ ꯌꯥꯝ ꯂꯩꯩꯍꯦ ꯃꯤꯁꯦ
ꯑꯥ
ꯎꯝ ꯅꯨꯡꯉꯥꯏꯔꯝꯗꯣꯏ ꯃꯥꯜꯂꯦꯍꯦ
ꯍꯣꯏ ꯅ ꯅꯪ ꯍꯧꯖꯤꯛ ꯀꯔꯅ ꯀꯅꯥ ꯂꯩꯔꯤꯌꯦ
ꯑꯩ ꯏꯃꯥꯟꯅꯕꯤ ꯈꯤꯏꯁꯨ ꯑꯩꯈꯣꯏꯁꯨ ꯂꯩꯌꯦ ꯑꯗꯨꯝ
ꯑꯣ
ꯍꯌꯦꯡꯗꯤ ꯀꯔꯤ ꯇꯧꯗꯣꯏꯅꯣ
ꯀꯨꯜ ꯁ꯭ꯀꯨꯜꯗ
ꯀꯨꯜ ꯆꯠꯊꯣꯏꯕꯥ
ꯍꯣꯏ
ꯑꯣ ꯅꯨꯡꯉꯥꯏꯔꯦꯖꯨꯗꯤ
ꯑꯣ ꯃꯥ ꯅꯨꯉꯥꯏꯇꯦ
ꯀꯔꯤꯒꯤ ꯅꯨꯡꯉꯥꯏꯇꯕ ꯁ꯭ꯀꯨꯜ ꯆꯠꯄꯗꯤ ꯅꯨꯡꯉꯥꯏꯕꯅꯦ
ꯎ ꯅꯨꯡꯉꯥꯏꯇ ꯑꯣꯖꯁꯨ
ꯋꯥꯕ꯭ꯔꯥꯅꯦ ꯑꯁ ꯏꯁꯇ꯭ꯔꯤꯛ ꯑꯣꯏꯕꯒꯤ ꯋꯥꯕ
ꯑꯥ
ꯑ ꯏꯁꯇ꯭ꯔꯤꯛ ꯑꯣꯏꯕꯒꯤ ꯆꯥꯅꯤꯡꯗꯕ
ꯍꯣꯏ ꯍꯣꯏ
ꯑꯁ
ꯌꯥꯝꯅꯥ ꯏꯁꯇ꯭ꯔꯤꯛ ꯑꯣꯏ
ꯑꯣ ꯍꯣꯏ ꯑꯣꯏꯕꯁꯨ ꯌꯥꯎꯕꯅꯦ ꯑꯣꯏꯗꯕꯁꯨ ꯌꯥꯝ ꯂꯩꯩꯌꯦꯕ
ꯑꯣ
ꯅꯪꯗꯤ ꯁꯤꯃꯤꯁꯇꯔ ꯀꯌꯥꯅꯣ
ꯏꯂꯚꯦꯟ ꯏꯂꯚꯦꯟ ꯒ꯭ꯔꯦꯗꯅꯦ
ꯑꯣ ꯀ꯭ꯂ ꯀ꯭ꯂꯥꯁ ꯏꯂꯚꯦꯟ
ꯍꯋꯦ
ꯑꯣ ꯑꯣ ꯍꯣꯏ ꯑꯗꯨꯗꯤꯩ ꯌꯥꯝ ꯑꯉꯥꯡ ꯑꯣꯏꯔꯤꯌꯦ ꯅꯪꯗꯤ
ꯑꯣ ꯈꯪꯗꯦ ꯅꯪꯗꯤ
ꯑꯩꯗꯤ ꯀꯣꯂꯦꯁ ꯀꯥꯔꯒ ꯂꯩꯌꯦ
ꯑꯣ
ꯅꯪ ꯈꯨꯟꯗꯒꯤꯔꯣ ꯇꯝ ꯑꯥ ꯆꯤꯡꯗꯒꯤꯔꯣ ꯅꯠꯇ꯭ꯔꯒ ꯇꯝꯄꯥꯛꯗꯒꯤꯔ
ꯎꯝ ꯌꯨꯝꯗ ꯂꯩꯌꯦ
ꯌꯨꯝꯗ ꯍꯥꯏꯕꯗꯤ ꯆꯤꯡꯗꯒꯤꯔ ꯇꯝꯄꯥꯛꯇꯒꯤꯔ ꯍꯥꯏꯕ
ꯎꯝ ꯀꯩꯁꯨꯝ ꯅꯠꯇꯦ
ꯑꯣ
ꯆꯤꯡꯗꯒꯤ ꯑꯦꯔꯝꯗꯣꯏ ꯇꯝꯄꯥꯛꯗꯒꯤ ꯑꯣꯏꯔꯝꯗꯣꯏ ꯃꯥꯜꯂꯦ ꯑꯗꯨꯗꯤ
ꯑꯣ
ꯍꯣꯏ
ꯅꯪꯒꯤ ꯏꯃꯨꯡꯅꯤ ꯃꯤ ꯀꯌꯥ ꯂꯩꯕ꯭ꯔꯥ
ꯃꯤ ꯑꯍꯨꯝ ꯃꯉꯥ ꯂꯩꯌꯦ
ꯑꯣ ꯃꯉꯥ
ꯍꯣꯏ
ꯅꯨꯡꯉꯥꯏꯔꯝꯗꯦ ꯃꯗꯨꯗꯤ ꯃꯤ ꯌꯥꯝꯗꯕꯅꯤꯅ
ꯎꯝ ꯍꯣꯏ ꯅꯨꯉꯥꯏꯇꯦ
ꯑꯗꯨ ꯅꯨꯄꯤ ꯀꯌꯥꯅꯣ
ꯅꯨꯄꯤ ꯑꯅꯤ ꯅꯨꯄꯥ ꯑꯃ
ꯑꯣ ꯎꯝ ꯑꯗꯨ ꯅꯪꯅ ꯑꯍꯟꯔꯥ ꯅꯪꯅ ꯅꯠꯇ꯭ꯔ ꯑꯇꯣꯝꯕꯤꯔ
ꯑꯝ ꯅꯥ ꯁꯦꯀꯦꯟꯅꯦ
ꯑꯣ ꯑꯣ ꯅꯪꯅ ꯃꯌꯥꯏꯗ
ꯍꯣꯏ
ꯑꯣ ꯅꯨꯡꯉꯥꯏꯕꯅꯦ ꯃꯌꯥꯏꯗꯗꯤꯀꯣ
ꯍꯣꯏ ꯍꯣꯏ
ꯍꯥꯕꯗꯤ ꯅꯪꯅ ꯇꯧꯅꯤꯡꯕꯗꯣ ꯑꯗꯨꯝ ꯇꯧꯋꯦ ꯏꯃꯥꯅ ꯏꯄꯥꯁꯨ ꯅꯪꯕꯨ ꯅꯪꯕꯨꯗꯤ ꯇꯣꯏꯅꯗꯤ ꯆꯩꯕ ꯆꯩꯔꯣꯏ ꯅꯠꯇ꯭ꯔꯥ
ꯍꯣꯏ
ꯑꯣ
ꯁꯥꯗꯕ꯭ꯔꯣ ꯅꯈꯣꯏꯔꯣꯝꯗꯗꯤ
ꯁꯥꯌꯦ
ꯑ ꯃꯩꯕꯨꯗꯤ ꯂꯥꯛꯄ꯭ꯔꯥ
ꯍꯥ
ꯃꯥꯏꯒꯨꯝꯕꯗꯤ ꯂꯥꯛꯄ꯭ꯔꯥ ꯍꯥꯏꯕ
ꯑꯣ ꯂꯥꯛꯇꯦ
ꯑꯣ ꯑꯣ ꯑꯗꯨꯗꯤ ꯁꯥꯔꯝꯅꯤꯍꯦ
ꯑꯣ ꯍꯣꯏ
ꯅꯈꯣꯏꯗꯤ ꯕꯣꯜꯒꯨꯝꯕꯗꯤ ꯁꯥꯟꯅꯕ ꯌꯦꯡꯗꯕ꯭ꯔꯥ
ꯍꯣꯏꯌꯦ
ꯌꯦꯡꯒꯤꯌꯦ
ꯑꯣ ꯃꯥꯏꯒꯨꯝ ꯃꯥ ꯂꯥꯛꯇꯕꯒꯤ ꯑꯣꯏꯔꯝꯒꯅꯤ ꯗꯨꯗꯤꯀꯣ
ꯑꯣ
ꯑꯣ ꯑꯁ ꯌꯦꯡ ꯌꯦ ꯌꯦꯅꯤꯡꯗꯔꯣ ꯅꯈꯣꯏꯗꯤ
ꯌꯦꯅꯤꯡꯗꯦ
ꯑꯁ ꯅꯨꯡꯉꯥꯏꯔꯦ ꯑꯗꯨꯗꯤ ꯌꯦꯡꯗꯞ ꯌꯦꯡꯗꯕꯅ ꯍꯣꯏ ꯌꯥꯝ ꯐꯥꯏ ꯃꯤꯒꯤ ꯊꯕꯛꯁꯨ ꯇꯧꯋꯦ ꯑꯗꯨꯝ ꯃꯤ ꯑꯥ ꯍꯥꯏꯕꯗꯤ ꯕꯣꯜ ꯁꯅꯥꯕ ꯌꯦꯡꯗꯤ ꯑꯃꯨꯛ ꯍꯧꯋꯞ ꯄꯗꯣ ꯉꯝꯗꯦ ꯑꯗꯨꯒ ꯍꯧꯒꯗ꯭ꯔ ꯗꯤ ꯌꯥꯗꯕꯅꯤꯅ ꯑꯃꯨꯛ ꯍꯧꯒꯠꯂꯦ ꯑꯗꯨꯒ ꯑꯃꯨꯛ ꯀꯔꯤꯅꯣ ꯑꯖꯥ ꯑꯖꯥ ꯑꯃꯨꯛ ꯇꯧꯔꯅꯦꯕ ꯑꯃꯨꯛ ꯇꯧꯅꯤꯡꯕ ꯍꯧꯔꯅꯦꯕ ꯗꯣ ꯌꯦꯡꯗꯕꯅ ꯅꯨꯡꯉꯥꯏꯌꯦ
ꯅꯨꯡꯉꯥꯏꯌꯦ
ꯌꯦꯡꯗꯤ ꯑꯗꯨꯝ ꯌꯦꯡꯅꯤꯡꯉꯦꯕꯀꯣ
ꯑꯣ ꯍꯣꯏ
ꯍꯩꯍꯥ
ꯎꯝ
ꯕꯣꯜ ꯁꯅꯥꯕꯁꯨ ꯈꯪꯗꯦꯗ ꯃꯤꯕꯨ
ꯎꯝ
ꯍꯣꯏ ꯃꯤꯕꯨ ꯃꯤꯕꯨ ꯋꯥꯍꯟꯅꯤꯡꯉꯥꯏꯅꯤꯗ ꯃꯈꯣꯏꯅ ꯁꯅꯥꯕꯗꯨ ꯋꯥꯗꯕꯤꯗ ꯑꯈꯣꯏꯅ ꯋꯥꯏ
ꯑꯧꯑꯣ ꯍꯣꯏꯌꯦ
ꯍꯥꯏꯕꯗꯤ ꯑꯈꯣꯏꯅ ꯁꯞꯄꯣꯠ ꯇꯧꯕ ꯇꯤꯝ ꯂꯩꯌꯦꯅ
ꯎ ꯐ꯭ꯔꯥꯟꯁꯅꯦ
ꯑꯣ ꯅꯨꯡꯉꯥꯏꯔꯦ ꯅꯈꯣꯏꯗꯤ
ꯑꯣ
ꯐ꯭ꯔꯥꯟꯁꯄꯤꯁ ꯇꯧꯂꯒ ꯑꯗꯨ ꯅ ꯅꯪꯒꯤ ꯐ꯭ꯔꯥꯟꯁꯀꯤ ꯍꯤꯡꯂꯤꯕ꯭ꯔꯣ ꯁꯤ ꯇꯥꯕ꯭ꯔꯣ
ꯎꯝ ꯈꯪ ꯈꯝꯗꯦ ꯑꯩꯁꯨ ꯈꯟꯗꯦ
ꯑꯣ ꯑꯣ ꯅꯪ ꯌꯦꯡꯗꯕꯒꯤ ꯈꯪꯗꯦ ꯑ ꯑꯗꯨ ꯑꯣꯏꯔꯁꯨ ꯅꯪ ꯐ꯭ꯔꯥꯟꯕꯨ ꯁꯄꯣꯠ ꯇꯧꯕꯀꯣ
ꯍꯣꯏꯌꯦ
ꯑꯁ ꯌꯦꯡꯁꯨ ꯌꯦꯡꯗꯕꯤꯗ ꯁꯄꯣꯠ ꯇꯧꯗꯨꯏꯅꯦ ꯅꯪꯁꯨ ꯌꯥꯝ ꯍꯥꯏꯕꯗꯤ ꯌꯥꯝ ꯍꯩꯌꯦꯍꯦ
ꯑꯩꯀꯤ ꯆꯄꯜ ꯑꯩꯒꯤ ꯐꯨꯠꯕꯣꯜ ꯌꯦꯡꯉꯒꯥ ꯇꯨꯝꯃꯦ ꯇꯨꯝꯅꯤꯡꯉꯦ
ꯑꯣ ꯑꯗꯨ ꯅꯪꯒꯤ ꯏꯃꯥꯒ ꯃ ꯏꯃꯥꯒ ꯄꯥꯕꯨꯡꯗꯤ ꯀꯔꯤ ꯊꯕꯛ ꯇꯧꯕ꯭ꯔꯥ
ꯑꯩꯒꯤ ꯏꯄꯥ ꯑꯣꯖꯥꯅꯦ ꯏꯃꯥꯅ ꯑꯣ ꯌꯝ ꯌꯨꯝꯗ ꯂꯩꯌꯦ
ꯑꯥ ꯑꯗꯨꯝ ꯌꯨꯝꯗ ꯂꯩꯕꯀꯣ
ꯍꯣꯏ
ꯌꯥꯝ ꯅꯨꯡꯉꯥꯏꯔꯦ ꯑꯗꯨꯗꯤ ꯅꯈꯣꯏꯗꯤ
ꯑꯣ ꯍꯦ
ꯌꯨꯝꯅ ꯂꯩꯕꯅꯤꯅ ꯅꯨꯡꯉꯥꯏꯗꯣꯏ ꯃꯥꯥꯟꯂꯦ
ꯅꯪ ꯑ ꯑꯩꯒꯤ ꯕ꯭ꯔꯗꯔ ꯗ꯭ꯔꯥꯏꯚꯔꯅꯦ
ꯑꯥ ꯑꯥ ꯑꯗꯨꯗꯤ ꯄꯩꯁꯥꯗꯤ ꯄꯥꯏꯔꯝꯗꯣꯏ ꯃꯥꯜꯂꯦ ꯅꯠꯇ꯭ꯔꯣ
ꯍꯣꯏ
ꯄꯥꯏꯔꯜꯗꯨꯏ ꯃꯥꯜꯂꯦꯕ ꯅꯈꯣꯏꯁꯦ
ꯑꯦꯌꯥꯝ
ꯑꯣ ꯑꯗꯨꯗꯤ ꯑꯩꯉꯣꯟꯗꯁꯨ ꯈꯔ ꯄꯤꯔꯛꯑꯣꯗꯅꯥ
ꯑꯦ ꯍꯦꯍꯦ
ꯌꯥꯝ ꯌꯥꯝ ꯂꯩꯩꯔꯗꯤ ꯑꯩꯈꯣꯏꯗꯁꯨ ꯈꯔ ꯄꯤꯔꯛꯑꯣ
ꯅꯠꯇꯦ
ꯅꯣꯡꯃꯗꯤ ꯀꯣꯏꯔꯛꯑꯣ ꯅꯪꯁꯨ
ꯑꯩ ꯑꯩꯒꯤꯁꯨ ꯌꯥꯝ ꯕꯩ
ꯀꯔꯤ
ꯀꯔꯤ ꯍꯥꯏꯕ ꯅꯪꯒꯤꯗꯤ
ꯑꯩ ꯑ ꯌꯥꯝꯅꯥ ꯐꯩ
ꯑ ꯑ ꯍꯥꯏꯍꯥ ꯍꯌꯦꯡꯁꯨ ꯀ꯭ꯂꯦꯁꯇ ꯍꯌꯦꯡꯁꯨ ꯀ꯭ꯂꯥꯁ ꯆꯠꯇꯨꯏꯔꯣ
ꯍꯣꯏ ꯆꯠꯂꯦ
ꯑꯣ ꯁꯨꯇꯤ ꯂꯩꯇꯕ꯭ꯔꯣ ꯅꯈꯣꯏꯒꯤ ꯁꯝꯃꯔ ꯚꯦꯀꯦꯁꯟ ꯄꯤꯗꯕ꯭ꯔꯣ
ꯁꯝꯃꯔ ꯚꯦꯀꯦꯁꯟꯗ ꯑꯣ ꯍꯞꯇꯥ ꯄꯤꯌꯦ ꯑꯣꯏ
ꯎꯝ ꯑꯗꯨ ꯄꯤꯕ ꯂꯣꯏꯈꯕ꯭ꯔꯣ ꯅꯠꯇ꯭ꯔꯒꯅ ꯀꯃꯥꯏ ꯇꯧꯔꯤꯅꯣ
ꯎꯝ ꯀꯔꯤꯁꯨꯅ ꯀꯔꯤꯁꯨ ꯇꯧꯗꯦ ꯌꯨꯝꯗꯥꯂꯩꯌꯦ
ꯑꯣ
ꯅꯝꯕ ꯋꯥꯔꯤ ꯁꯥꯟꯅꯕꯁꯤꯗꯤ ꯅꯨꯡꯉꯥꯏꯔꯦ
ꯅꯪꯒꯤ
ꯀꯔꯤ ꯍꯥꯏꯕ
ꯅꯪ
ꯑꯣ ꯑꯩꯅ ꯀ꯭ꯂꯦꯖ ꯀꯥꯔꯒ ꯂꯩꯕ
ꯀꯣꯂꯦꯖ ꯒꯤ
ꯍꯣꯏ ꯀꯣꯂꯦꯖ ꯀꯥꯔꯒ ꯑꯩꯗꯤ ꯌꯨꯝꯗ ꯑꯗꯨꯝ ꯂꯩꯌꯦ ꯌꯨꯝꯗꯒꯤ ꯀꯣꯂꯦꯖ ꯀꯥꯕ ꯀꯣ
ꯑꯧ
ꯅꯣꯡꯃꯗꯤ ꯀꯣꯏꯔꯛꯑꯣ ꯑꯩꯈꯣꯏ ꯔꯣꯝꯗꯁꯨ
ꯑꯣ ꯍꯣꯏ
ꯑꯗꯨꯒ ꯃꯐꯝ ꯐꯖꯕ ꯑꯃꯗ ꯀꯣꯏꯅꯤꯡꯉꯥꯏ ꯆꯠꯂꯨꯁꯦ ꯑꯈꯣꯏꯁꯨ
ꯎꯝ ꯑꯩꯒꯤ ꯑꯦꯖꯥꯝ ꯂꯣꯏꯔꯦ ꯑꯩꯒꯤꯁꯨ ꯄꯤꯁꯤ ꯇꯧꯋꯦ
ꯑꯣ ꯑꯦꯖꯥꯝ ꯇꯧꯔꯤꯕ
ꯍꯣꯏ꯫
ꯑꯣ ꯑꯗꯨꯗꯤ ꯑꯦꯖꯥꯝ ꯂꯣꯏꯔꯗꯤ ꯂꯥꯛꯑꯣꯀꯣ
ꯍꯣꯏ ꯍꯣꯏ
ꯍꯣꯏ ꯑꯗꯨꯒ ꯀꯣꯏꯃꯤꯟ ꯀꯣꯏꯃꯤꯟꯅꯤꯡꯉꯥꯏ ꯑꯥ ꯀꯣꯏꯅꯤꯡꯉꯥꯏ ꯆꯠꯂꯁꯦ
ꯍꯣꯏ
ꯑꯦꯖꯥꯝꯁꯦ ꯑꯦ ꯐꯥꯏꯅꯦꯜꯔꯣ ꯅꯠꯇ꯭ꯔꯒꯅ ꯇꯨ ꯐꯥꯏꯅꯦꯜꯔꯣ
ꯎꯝ ꯐꯥꯏꯅꯦꯜꯗ ꯁꯦꯞꯇꯦꯝꯕꯔ ꯊꯥꯏ
ꯑꯣ ꯅꯨꯡꯉꯥꯏꯔꯝꯒꯅꯤ ꯑꯗꯨꯗꯤ ꯂꯥꯏꯔꯤꯛꯗꯤ ꯀꯟꯅ ꯄꯔꯝꯒꯅꯤ
ꯎꯝ ꯑꯩꯒꯤ ꯂꯥꯔꯤꯛꯇꯣ ꯌꯝ ꯇꯥꯝ ꯂꯤꯌꯦ
ꯎꯝ
ꯎꯝ ꯎꯝ ꯅꯪꯒꯤ ꯂꯥꯏꯔꯤꯛ ꯄꯕ꯭ꯔꯣ
ꯑꯩꯒꯤꯗꯤ ꯉꯁꯤꯗꯤ ꯄꯔꯣꯏ ꯋꯥꯃꯟꯕꯒꯤ ꯉꯁꯤꯀꯣ
ꯎꯝ
ꯑꯈꯣꯏ ꯕꯖꯥꯔ ꯆꯠꯄ ꯑꯗꯨꯒ ꯕꯖꯥꯔꯗꯒꯤ ꯑꯗꯨꯝ ꯀꯣꯏ ꯀꯣꯏꯔꯒ ꯑꯃꯨꯛ ꯍꯜꯂꯛꯑꯦ ꯅꯣꯡꯆꯨꯕꯒꯤ ꯑꯗꯨꯝ ꯆꯠꯄꯗꯣ ꯆꯠꯄꯗꯤ ꯆꯠꯂꯦ ꯑꯗꯨ ꯑꯣꯏꯔꯁꯨ ꯀꯔꯤ ꯍꯥꯏꯁꯤꯔꯥ ꯅꯨꯡꯉꯥꯏꯇꯥ ꯅꯨꯡꯉꯥꯏꯇ꯭ꯔꯦ ꯍꯥꯏꯕ ꯇꯥꯔꯦ ꯑꯗꯨ ꯑꯃꯨꯛ ꯍꯜꯂꯛꯑꯦ ꯑꯦ ꯑꯗꯨꯒꯤ ꯋꯥꯟꯃꯟꯕꯒꯤ ꯉꯁꯤꯗꯤ ꯂꯥꯏꯔꯤꯛꯁꯨ ꯏ ꯏꯕ ꯏꯅꯤꯡꯉꯥꯏ ꯄꯥꯅꯤꯡꯉꯥꯏꯗꯤ ꯃꯌꯥꯝ ꯂꯩꯌꯦꯕ
ꯍꯣ
ꯑꯗꯨ ꯏꯅꯤ ꯏꯅꯤꯡꯗꯕ ꯍꯥꯏꯕ ꯇꯥꯔꯦ
ꯍꯣꯏ ꯂꯥꯏꯔꯤꯛꯁꯦ ꯌꯥꯝꯅ ꯏꯔꯤꯉꯦ ꯏꯔꯤꯟꯗ꯭ꯔꯤ
ꯀꯔꯤ ꯍꯥꯏꯕ
ꯂꯥꯔꯤꯛ ꯏꯟꯗ꯭ꯔꯦ
ꯄꯥꯎ ꯄꯥꯎ ꯌꯦꯡꯗꯦ
ꯍꯣꯏ
ꯅꯈꯣꯏꯗꯤ ꯌꯦꯡꯗ꯭ꯔꯥꯗꯨ ꯈꯪꯉꯝꯗꯣꯏ ꯃꯥꯜꯂꯦꯍꯦ